ꯍꯜꯂꯣ
ꯀꯖꯧꯔꯤꯅꯣ
ꯁꯤꯠꯂꯒꯂꯌꯦ ꯅꯪ ꯚꯣꯂꯨꯝꯗꯣ ꯈꯔ ꯂꯥꯛ ꯊꯂꯣ ꯇꯥꯗꯤꯅꯦ
ꯐꯨꯜ ꯅꯦꯁꯤ ꯐꯨꯜ ꯑꯩꯒꯤ ꯀꯩꯅꯣ ꯐꯣꯟꯁꯦ ꯏꯁꯄꯤꯀꯔ ꯃꯊꯛꯇ ꯑꯣꯏꯕꯒꯤ ꯅꯨꯡꯉꯥꯏꯇꯦ ꯋꯥꯔꯤ ꯁꯥꯕ
ꯍꯥꯥ
ꯁ꯭ꯄꯤꯀꯔꯁꯦ ꯃꯊꯛꯇ ꯑꯣꯏꯕꯒꯤꯀꯣ ꯋꯥꯔꯤ ꯁꯥꯕ ꯀꯥꯟꯗ ꯅꯨꯡꯉꯥꯏꯇꯦꯕ ꯍꯥꯥ
ꯃꯠꯇ ꯄꯥꯏꯔ ꯍꯥꯏꯔꯣ
ꯇꯥꯗꯕ꯭ꯔꯣ
ꯇꯥꯏꯗꯨ ꯌꯥꯝꯅ ꯀꯟꯗꯦꯕ
ꯉꯁꯤꯉ ꯆꯠꯄ꯭ꯔꯥ
ꯉꯁꯤꯁꯦ ꯖꯨ ꯗꯤꯑꯣꯗ ꯏꯟꯇꯔꯚꯤꯌꯨ ꯑꯃꯨꯛ ꯆꯠ ꯖꯨꯗꯤꯑꯣꯗ ꯑꯃꯨꯛ ꯆꯪ ꯐꯟꯗ ꯕꯖꯥꯔ ꯆꯠꯂꯒ ꯑꯁ ꯑꯉꯥꯎꯕꯤꯒꯨꯝꯅ ꯆ ꯆꯠꯂꯒ ꯂꯩ
ꯀꯔꯤ ꯂꯩꯅꯝꯕ ꯇꯝ ꯊ꯭ꯔꯣ ꯇ꯭ꯔꯤꯇꯤꯒꯣꯗ
ꯑꯁ ꯐꯨꯔꯤꯠ ꯄꯗꯔꯆꯦꯒꯤ ꯂꯩꯒꯦꯅꯗꯤ ꯂꯥꯛꯄꯅꯦꯕ ꯑꯗꯣ ꯑꯁ ꯐꯖꯕ ꯌꯥꯎꯗꯦꯅꯦ ꯑꯗꯨꯗꯤ ꯑꯗꯨꯁꯨ ꯑꯗꯨꯁꯨ ꯎꯄꯥꯏ ꯂꯩꯇ꯭ꯔꯦ ꯑꯗꯨ ꯂꯩꯕꯤꯈ꯭ꯔꯦ ꯑꯗꯨꯒ ꯀꯔꯤ ꯃꯄꯥꯗ ꯄꯤꯕꯤꯈ꯭ꯔꯦ ꯍꯌꯦꯡ ꯏ ꯂꯥꯛꯃꯦ ꯍꯥꯏꯕꯅꯦ
ꯃꯥ ꯍꯌꯦꯡꯁꯦ ꯄꯨꯡ ꯀꯌꯥꯗ ꯃꯥ ꯌꯨꯝꯍꯟꯅꯤ ꯍꯥꯏꯕ꯭ꯔꯥ
ꯈꯪꯗꯦ ꯃꯣꯔꯅꯤꯡꯗꯤ ꯆꯠꯀꯗꯕ ꯃꯥꯂꯦ ꯃꯥꯁꯦ ꯀꯩꯊꯦꯜ ꯂꯝꯕꯤꯗꯦꯔꯥ ꯇꯨꯝꯅꯤ ꯍꯥꯏꯌꯦꯕ ꯁꯤꯗ ꯂꯥꯛꯔꯣꯏ ꯍꯥꯏꯕꯒꯤ ꯑꯩꯁꯨ ꯄꯥꯔꯀꯤꯡꯗ ꯑꯃꯨꯛ ꯑꯣꯇꯣ ꯂꯧꯔꯒ ꯆꯠꯅꯦꯕ
ꯃꯥ ꯃꯉꯣꯟꯗ ꯀꯩꯅꯣ ꯅꯪ ꯑꯁꯤ ꯄꯣꯠꯆꯩꯒꯨꯝꯕ ꯄꯨꯕꯤꯌꯨ ꯍꯥꯏ ꯄꯤꯕꯗꯣ ꯃꯥ ꯋꯥꯔꯤ ꯁꯥꯕ ꯀꯥꯟꯗ ꯅꯨꯡꯉꯥꯏꯕ꯭ꯔꯥ
ꯑꯩꯒꯤꯗꯤ ꯀꯩꯁꯨ ꯇꯧꯗꯦ ꯍꯥꯏꯕꯗꯤ ꯐ ꯄꯣꯠꯆ ꯆꯩꯁꯨ ꯌꯥꯝꯗꯕꯅ ꯌꯥꯝꯗꯦꯅ ꯑꯗꯨꯒꯤ ꯐꯨꯨꯔꯤꯠ ꯑꯃꯈꯛꯇ ꯑꯣꯏꯕꯅꯦ ꯄ꯭ꯂꯥꯁꯇꯤꯛ ꯃꯆꯥꯗ ꯄꯤꯌꯨꯅꯦꯕ ꯃꯤ ꯑꯇꯩ ꯂꯥꯛꯄ ꯂꯥꯛꯇꯥ ꯭ꯕꯔꯁꯨ ꯈꯅ ꯂꯕꯅꯤꯗ
ꯁꯤꯁꯦ ꯑꯩꯈꯣꯏꯁꯦ ꯈꯔ ꯏꯪꯉꯦ ꯀꯩꯅꯣ ꯍꯥꯏꯕꯗꯤ ꯐꯦꯟ ꯅꯍꯥꯟꯗꯣ ꯃꯣꯇꯣꯔꯗꯣ ꯌꯥꯗꯕꯅꯦꯕꯀꯣ ꯋꯥꯟꯗꯒꯤ ꯍꯦꯟꯒꯠꯄ ꯌꯥꯗꯕꯅꯦꯕ
ꯑꯗꯨ ꯁꯦꯝꯕꯤꯔꯦ
ꯉꯁꯤ ꯁꯦꯝꯕꯤꯈ꯭ꯔꯦ
ꯀꯌꯥ ꯂꯧꯒꯦ
ꯂꯧꯗꯦ ꯀꯩꯅꯣ ꯌꯨꯝꯕꯨꯒꯤ ꯃꯤꯅꯦꯕ ꯃꯣꯏ ꯂꯥꯛꯄꯗꯣ ꯑꯗꯨꯒ ꯑꯩꯅ ꯍꯪꯕ ꯑꯩꯈꯣꯏꯒꯤ ꯃꯩꯒꯤ ꯃꯃꯜ ꯀꯩꯅꯣ ꯆꯥꯍꯨꯝꯅꯦꯗꯅ ꯂꯧꯕꯗꯣ ꯁꯦꯂꯤꯡ ꯐꯦꯟ ꯑꯁꯤꯒꯨꯝꯕ ꯊꯥꯕꯁꯦ ꯃꯩ ꯌꯥꯝ ꯆꯥꯕ꯭ꯔꯥ ꯈꯪꯉꯦꯕꯀꯣ ꯑꯩꯅ ꯑꯗꯣ ꯃꯥꯅ ꯌꯥꯝ ꯆꯥꯗꯕꯅꯦ ꯍꯥꯏꯌꯦ
ꯑꯃꯨꯛꯁꯤꯗ ꯎ ꯏꯂꯦꯛꯇ꯭ꯔꯤꯛ ꯕꯤꯜꯁꯨ ꯑꯃꯨꯛ ꯅꯅ ꯄꯤꯕ
ꯎꯝ
ꯀꯃꯤ ꯍꯦ
ꯆꯍꯨꯝ ꯆꯍꯨꯝ ꯂꯧꯋꯦꯕꯀꯣ ꯃꯣꯏꯗꯣ ꯑꯦꯕ꯭ꯔꯤ ꯃꯟꯉꯕ ꯊꯥ ꯈꯨꯗꯤꯡꯒꯤ
ꯑꯗꯨꯗꯤ ꯑꯗꯨꯗꯤ ꯅꯣꯏ ꯔꯥꯏꯁ ꯀꯨꯀꯔ ꯄꯨꯔꯥꯒ ꯊꯣꯡꯕ ꯌꯥꯔꯦ
ꯌꯥꯗꯦ ꯌꯥꯗꯦ ꯌꯥꯗꯦ ꯑꯗꯨꯒꯤꯅꯦ
ꯍꯦꯃꯂ
ꯆꯤꯁꯦ ꯀꯩꯅꯣ ꯑꯁꯤ ꯊꯪꯅꯕꯒ ꯑꯩꯒꯤ ꯏꯃꯥꯟꯅꯕꯤꯗꯣ ꯃꯣꯏꯗ ꯊꯣꯡꯉꯦꯕꯀꯣ ꯑꯗꯨꯒꯤ ꯃꯈꯥꯗ ꯂꯩꯕ ꯈꯔ ꯀꯩꯅꯣ ꯌꯨꯝꯕꯨꯒꯤ ꯇꯥꯏꯞꯇ ꯂꯩꯕ ꯅꯨꯄꯤꯗꯨꯅ ꯃꯩ ꯃꯃꯜꯁꯦ ꯍꯦꯟꯒꯠꯂꯦ ꯅꯣꯏ ꯀꯩꯅꯣ ꯃꯩꯒꯤ ꯃꯦꯆꯤꯟꯒꯨꯝꯕ ꯁꯤꯖꯤꯟꯅꯕ꯭ꯔꯥ ꯍꯪꯉꯤ
ꯑꯗꯨ ꯍꯦꯟꯒꯠꯂꯦ ꯍꯥꯏꯗꯤ ꯑꯃꯨꯛꯀ ꯅꯣꯏ ꯄꯤꯕꯁꯨ ꯍꯦꯟꯒꯠꯇꯣꯏꯔꯥ
ꯍꯦꯟꯒꯠꯇꯣꯏꯅꯦ ꯍꯣꯏ ꯀꯩꯅꯣ ꯔꯥꯏꯁ ꯀꯨꯀꯔꯒꯨꯝꯕ ꯏꯟꯗꯛꯁꯟꯒꯨꯝꯕ ꯀꯔꯤꯔ ꯁꯤꯖꯤꯟꯅꯔꯗꯤ ꯆꯥꯅꯤ ꯑꯃꯨꯛ ꯍꯥꯞꯇꯣꯏꯅꯦ ꯍꯥꯏ
ꯃꯔ
ꯑꯗꯨꯒ ꯀꯩꯅꯣ ꯑꯁꯤ ꯑꯩꯈꯣꯏꯒꯤ ꯃꯅꯥꯛꯇ ꯀꯩꯅꯣ ꯕꯤꯜꯗꯤꯡ ꯑꯃ ꯂꯩꯌꯦꯕꯀꯣ ꯑꯗꯨꯗ ꯑꯩꯈꯣꯏ ꯈꯨꯟꯒꯤ ꯁꯣꯏꯍꯦꯝꯒꯥꯏꯗꯣ ꯕ꯭ꯔꯥꯗꯔ ꯁꯣꯏꯍꯦꯝꯒꯥꯏꯗꯣ ꯃꯥꯁꯨ ꯂꯩꯕ ꯌꯨꯝꯕꯔꯥ
ꯑꯥ
ꯃꯣꯏꯒꯤ ꯀꯥꯗꯣ ꯀꯩꯅꯣ ꯀꯥꯒꯤ ꯄꯌꯥ ꯍꯥꯏꯕ꯭ꯔꯥ ꯔꯨꯝꯗꯣ ꯌꯥꯝꯅꯗꯤ ꯆꯥꯎꯗꯦ ꯑꯗꯨ ꯑꯣꯏꯔꯁꯨ ꯀꯤꯠꯆꯟꯁꯨ ꯑꯦꯇꯦꯁ ꯇꯧꯋꯦꯕ ꯀꯤꯠꯆꯟꯅꯦ ꯑꯗꯨꯒ ꯕꯥꯠꯔꯨꯝꯁꯨ ꯑꯜꯂꯛꯄꯤꯕ
ꯑꯥ
ꯑꯗꯨ ꯂꯣꯏ ꯀꯃꯟ ꯀꯌꯥꯔꯥ ꯍꯥꯏꯔꯒ ꯊ꯭ꯔꯤ ꯊꯥꯎꯖꯟ ꯐꯥꯏꯚ ꯍꯟꯗ꯭ꯔꯦꯗ ꯈꯛꯇꯅꯤ ꯍꯥꯏꯔꯦ
ꯅꯣꯣꯏ ꯀꯅ ꯀꯌꯥ
ꯑꯩꯈꯣꯏꯒꯤꯅꯣ ꯇꯨ ꯊꯥꯎꯖꯟ ꯑꯦꯠ ꯍꯟꯗ꯭ꯔꯦꯠ
ꯎ ꯑꯗꯨ ꯃꯣꯏꯒꯤꯗꯤ ꯃꯩꯒ ꯀꯩ ꯍꯥꯏꯕꯗꯤ ꯏꯁꯤꯡꯒꯁꯦ ꯄꯤꯔꯦ
ꯇꯣꯇꯦꯜꯅꯦ ꯊ꯭ꯔꯤ ꯊꯥꯎꯖꯟ ꯐꯥꯏꯚ ꯍꯟꯗ꯭ꯔꯦꯗ ꯍꯥꯏꯕꯗꯣ ꯌꯥꯝ ꯐꯩꯌꯦ ꯃꯣꯏꯒꯤꯗꯣ ꯀꯤꯠꯆꯟꯁꯨ ꯑꯦꯇꯦꯆ ꯇꯧꯋꯦ ꯑꯗꯨꯒ ꯨꯡꯒꯥꯥ ꯎꯝ ꯏꯁꯤꯡꯁꯨ ꯁꯤꯟꯇꯦꯛꯁꯇꯣ ꯌꯥꯝ ꯆꯥꯎꯋꯦꯕ
ꯩꯔꯣꯅ ꯇꯗꯤ
ꯃꯥ ꯂꯩꯕꯗꯣ ꯌꯥꯝ ꯀꯨꯏꯔꯦ ꯍꯥꯏꯌꯦ ꯃꯥ ꯂꯩꯕ ꯑꯗꯨꯗꯣ
ꯕꯔꯥ ꯈꯔ ꯍꯣꯡꯕ ꯃꯐꯝ ꯃꯣꯏꯅ ꯄꯔꯥ ꯏꯁꯤꯡꯒ ꯃꯩꯒ
ꯑꯩ ꯑꯁꯤꯗ ꯑꯩꯈꯣꯏꯒꯤ ꯃꯅꯥꯛꯇ ꯌꯨꯝ ꯁꯥꯔꯤ ꯁꯦ ꯃꯣꯏ ꯌꯨꯝ ꯕꯔꯥꯒꯤ ꯑꯣꯏꯔꯦ ꯑꯃꯗꯤ ꯭ꯔ ꯁꯒ ꯇꯧꯅꯩ ꯑꯩꯈꯣꯏ ꯀꯩꯅꯣ ꯃꯥꯔꯃꯦꯠꯀꯤ ꯃꯋꯥꯗꯣ ꯏꯇꯩꯗꯣ ꯃꯥ ꯈꯪꯅꯕ ꯅꯨꯄꯥꯒꯤ ꯌꯨꯝꯅꯦ ꯍꯥꯏꯌꯦ ꯁꯤ ꯌꯨꯝ ꯁꯥꯔꯤꯁꯦ
ꯍꯥꯥ
ꯃꯥ ꯃꯥꯒ ꯈꯪꯅꯕ ꯅꯨꯄꯥꯒꯤ ꯌꯨꯝꯅꯤ ꯍꯥꯏꯌꯦꯕ ꯑꯁꯤ ꯌꯨꯝ ꯁꯥꯔꯤꯁꯦ ꯍꯧꯖꯤꯛ
ꯑꯗꯨꯗꯣ ꯂꯣꯏꯕ ꯀꯣꯏ ꯀꯅꯤꯗ
ꯀꯨꯏꯒꯅꯤ ꯍꯣꯏ ꯑꯗꯨꯗ ꯑꯗꯨ ꯑꯣꯏꯔꯁꯨ ꯃꯣꯏꯒꯤ ꯀꯩꯅꯣ ꯔꯨꯝꯗꯣ ꯌꯥꯝ ꯆꯥꯎꯗꯦꯕ ꯄꯤꯛꯑꯦꯕ ꯌꯨꯝꯕꯔꯥꯗꯒꯤ ꯃꯥꯜꯂꯦ ꯨꯝꯃꯦ ꯀꯧꯕ ꯄꯤꯨ
ꯍꯌꯦꯡꯁꯦ ꯏꯟꯇꯔꯚꯤꯌꯨ ꯑꯃꯈꯛ ꯂꯑꯦꯝꯃꯦꯁꯨ ꯑꯣ ꯍꯞꯇꯥ ꯆꯠꯁꯤꯔꯥ ꯆꯠꯂꯣꯏꯁꯤꯔꯥ ꯈꯪꯗꯦ ꯑꯩꯁꯦ
ꯀꯩꯍꯧ
ꯀꯩꯁꯥꯝꯄꯥꯥꯗꯅꯤꯕ ꯃꯦꯖꯣꯍ ꯁꯦꯂꯔꯤꯗꯤ ꯆꯥꯎꯅ ꯌꯥꯝ ꯃꯥꯜꯂꯦ ꯑꯗꯨꯕꯨ ꯀꯨꯏꯅ ꯇꯛꯈꯣꯏ ꯃꯇꯝꯁꯦ ꯌꯥꯝ ꯀꯩ ꯍꯥꯏꯗꯣꯏꯔꯥ ꯊꯡ ꯂ ꯑꯣꯏꯗꯣꯏꯅꯦꯕ
ꯅꯍꯥꯟꯗ ꯎꯝ ꯑꯩꯈꯣꯏ ꯑꯩꯅ ꯀꯛꯆꯤꯟ ꯆꯤꯡꯕ ꯑꯩꯅ ꯑꯩ ꯑꯩꯉꯣꯟꯗ ꯑꯁꯤ ꯑꯩꯒꯤ ꯃꯐꯝꯗ
ꯑꯥ
ꯑꯗꯨ ꯌꯅꯦꯗꯣ ꯃꯥꯗꯣ ꯃꯥꯁꯨ ꯍꯣꯁꯇꯦꯜ ꯂꯩꯕꯗꯣ ꯌꯥꯝ ꯇꯟꯕꯅꯦꯕ ꯑꯗꯨꯒꯤ ꯅꯣꯏ ꯌꯨꯝꯕꯔꯥ ꯂꯩꯕꯁꯦ ꯅꯨꯡꯉꯥꯏꯕ꯭ꯔꯥꯪꯉ ꯑꯩꯅ ꯍꯣꯏ ꯅꯨꯡꯉꯥꯏꯌꯦꯦ ꯑꯗꯨ ꯑꯣꯏꯔꯁꯨ ꯅꯪꯗꯤ ꯈꯔ ꯑꯁꯤ ꯀꯝꯐꯣꯔꯇꯦꯕꯜ ꯑꯣꯏꯔꯣꯏꯌꯦ ꯁꯥꯕꯅꯤꯅ ꯍꯥꯏꯕꯅꯦ ꯑꯗꯨꯒ ꯃꯥꯁꯨ ꯑꯩꯁꯨ ꯌꯨꯝ ꯕꯔꯥ ꯂꯩꯅꯤꯡꯉꯦ ꯏꯄꯥ ꯈꯪꯍꯟꯗꯕꯤꯗ ꯍꯣꯁꯇꯦꯜ
ꯇꯤꯁ
ꯇꯟꯈꯩ ꯋꯥꯏ ꯍꯥꯏ
ꯌꯨꯝ ꯕꯔꯥ ꯂꯩꯗꯤ ꯃꯥꯁꯦ ꯂꯥꯡꯕ ꯈꯣꯠꯄ ꯇꯧꯔꯅꯤ
ꯍꯣꯏꯅꯦ ꯑꯗꯨ ꯑꯣꯏꯕꯒꯤꯅꯦꯕ ꯃꯥꯗꯣ ꯑꯩ ꯀꯩꯅꯣ ꯀꯖꯤꯟ ꯖꯦꯟ ꯍꯥꯟꯅ ꯌꯨꯝ ꯍꯟꯈ꯭ꯔꯦꯕꯀꯣ ꯃꯥꯗꯣ
ꯎꯝ
ꯀ ꯀꯩꯅꯣ ꯑꯪꯀꯜꯅ ꯑꯪꯇꯤ ꯑꯩꯅꯁꯨ ꯃꯕꯥꯅꯤ ꯌꯣꯛꯂ ꯄꯨꯟꯅ ꯄꯨꯟꯅ ꯌꯨꯝ ꯍꯜꯂꯣ ꯍꯥꯏꯕꯅꯦꯕ ꯑꯗꯨꯅꯥꯎꯄꯤꯗꯨ ꯂꯩꯍꯧꯋꯦ ꯀꯔꯤꯒꯔꯔꯒ ꯃꯃꯥꯟꯅꯕꯤꯁꯤꯡꯕꯨ ꯎꯅꯅꯤꯡꯉꯥꯏꯅꯤ ꯍꯥꯏꯌꯦ ꯎꯔꯒ ꯆꯠꯅꯤꯡꯉꯥꯏ ꯃꯥ ꯂꯩꯍꯧꯋꯦꯕ ꯑꯗꯨ ꯆꯠꯇꯦ ꯃꯥꯗꯣ ꯑꯩꯗꯤ ꯃꯥ ꯀꯩꯅꯣ ꯃꯐꯝ ꯑꯃ ꯆꯠꯅꯤꯡꯉꯥꯏ ꯂꯩꯕꯖꯥ ꯃꯥꯗꯣ ꯑꯗꯨꯒꯤ ꯑꯩꯒꯤ ꯃꯃꯥꯟꯅꯕꯤꯁꯤꯡꯅ ꯄꯨꯟꯗꯣꯏꯔꯥ ꯈꯟꯕꯅꯦꯕ ꯑꯗꯨꯒ ꯃꯥꯗꯣ ꯌꯨꯝ ꯌꯨꯝꯗꯒꯤ ꯀꯣꯗꯣ ꯌꯥꯝ ꯇꯧꯔꯛꯑꯦꯕ ꯌꯨꯝ ꯀꯔꯝ ꯀꯥꯟꯗ ꯂꯥꯛꯇꯣꯏꯅꯣ ꯑꯗꯨꯝ ꯍꯟꯖꯤꯟ ꯍꯟꯖꯤꯟ ꯇꯧꯔꯛꯑꯦꯕ ꯑꯗꯨꯒꯤ ꯃꯥꯗꯣ ꯏꯃꯥꯟꯅꯕꯤꯁꯤꯡꯕꯨ ꯍꯥꯟꯅ ꯎꯅꯈꯤꯒꯦ ꯑꯗꯨꯒ ꯀꯦ ꯂꯥꯛꯀꯦ ꯍꯥꯏ ꯑꯗꯨꯒ ꯃꯥꯗꯣ ꯑꯩ ꯀꯣꯂꯦꯖ ꯆꯠꯄ ꯃꯇꯝꯗ ꯃꯥ ꯇꯦꯛꯁ ꯊꯥꯔꯛꯑꯦꯕ ꯑꯩꯉꯣꯟꯗ ꯉꯁꯤꯁꯦ ꯑꯩ ꯅꯪꯒꯤ ꯌꯨꯝꯗ ꯂꯩꯔꯣꯏ ꯑꯩ ꯏꯃꯥꯟꯕꯤꯗ ꯆꯠꯈ꯭ꯔꯒꯦ ꯑꯗꯨꯅ ꯌꯨꯝꯁꯨ ꯑꯗꯨꯝ ꯍꯟꯈ꯭ꯔꯒꯦ ꯌꯨꯝꯗꯒꯤ ꯀꯣ ꯇꯧꯔꯛꯑꯗꯤ ꯅꯪ ꯋꯥꯗ ꯂꯩꯄ ꯍꯒꯋꯥꯏ
ꯅꯨꯄꯥ ꯃꯅꯥꯛꯇ ꯆꯠꯅꯤꯡꯕꯒꯤ ꯑꯣꯏꯔꯝꯒꯅꯤ ꯑꯗꯨꯗꯤ
ꯈꯪꯗꯦ ꯀꯩꯅꯣꯗꯣ ꯀꯔꯤ ꯍꯥꯏꯕ꯭ꯔꯥ ꯒꯥꯏꯔꯨꯉꯩ ꯍꯥꯏꯕ꯭ꯔꯣ ꯔꯪꯈꯣꯡ ꯔꯪꯈꯣꯡꯗꯒꯤ
ꯑꯥ
ꯑꯗꯨꯒꯤ ꯀꯩꯅꯣ ꯃꯣꯏꯁꯨ ꯀꯩꯅꯣꯗ ꯂꯩꯕ ꯃꯥꯜꯂꯦ ꯑꯩꯈꯣꯏ ꯈꯨꯟꯁꯤꯡ ꯅꯨꯄꯥꯒꯤ ꯌꯥꯝ ꯂꯩꯕ ꯃꯐꯝꯗꯣ ꯕꯤꯜꯗꯤꯡꯗꯣ
ꯑꯄꯦꯁꯕꯤꯜꯗ
ꯑ ꯑꯗꯨꯗ ꯂꯩꯕ ꯃꯥ ꯕ ꯑꯗꯨꯗ ꯆꯈ ꯃꯔꯅ
ꯂꯣꯏꯔꯦꯍꯦ ꯃꯆꯦꯗ ꯇꯥꯛꯑꯣ ꯇꯥꯛꯎꯅꯦ ꯑꯗꯨꯃꯥꯏꯅ ꯆꯠꯈꯤꯕꯅꯤ ꯍꯥꯏꯅ
ꯃꯥꯥꯗ ꯌꯨꯝꯗ ꯂꯩꯕꯗ ꯌꯥꯝ ꯕꯣꯔꯤꯡ ꯆꯨꯋꯦ ꯍꯥꯏ ꯑꯗꯨꯗꯤ ꯏꯅꯦꯅ ꯏꯅꯦꯅ ꯀꯩꯅꯣ ꯄꯥꯈꯠꯄ ꯃꯥꯅꯀꯣ ꯑꯁꯤ ꯌꯨꯅꯤꯁꯅ ꯑꯩ ꯑ ꯅꯤꯠ ꯊꯥꯕ ꯂꯣꯏꯔꯗꯤ ꯀꯔꯤꯒꯦ ꯍꯥꯏꯕ꯭ꯔꯥ ꯌꯨꯝ ꯌꯨꯝ ꯄꯥꯜꯂꯒꯦ ꯃꯩ ꯆꯦꯟꯈ꯭ꯔꯒꯦ ꯍꯥꯏꯕ ꯃꯥꯜꯂꯤꯦ ꯐꯥꯒꯤꯗ
ꯑꯗꯨ ꯀꯩ ꯍꯥꯏꯥꯏ
ꯑꯗꯨ ꯑꯗꯨꯒꯤꯅꯦꯕ ꯃꯣꯏꯅ ꯍꯟꯖꯤꯟ ꯍꯟꯖꯤꯟ ꯇꯧ ꯇꯧꯔꯛꯏꯗ
ꯑ ꯌꯨꯝ ꯄꯥꯜꯂꯒꯦ ꯍꯥꯏꯔꯤꯕ ꯀꯩ ꯊꯕꯛ ꯇꯧꯗꯣꯏꯅꯦꯕꯣ ꯌꯨꯝ ꯄꯥꯜꯂꯒ
ꯈꯪꯗꯦ
ꯑꯣ ꯏꯇꯩ ꯅꯨꯅꯤꯄꯥꯒ ꯀꯣꯏꯔꯒ ꯂꯩꯕ꯭ꯔꯥ ꯍꯧꯖꯤꯛꯐꯥꯎ
ꯎꯝ ꯀꯣꯏꯇ꯭ꯔꯦ ꯍꯥꯏꯌꯦꯃꯗ
ꯏꯚꯤꯅꯤꯡ ꯋꯥꯛ ꯆꯠꯀꯦ ꯍꯣꯔꯦꯟꯦꯟꯁꯦ ꯑꯁ ꯊꯝꯃꯒꯦ
ꯍꯣꯏ ꯍꯣꯏ ꯍꯣꯔꯦꯟ ꯑꯃꯨꯛ ꯇꯧꯔꯛꯀꯦ ꯑꯩ ꯋꯥꯔꯤ ꯑꯃ ꯂꯤꯕꯤꯒꯦ